ꯇꯥꯕ꯭ꯔꯣ ꯍꯂꯣ
ꯍꯥꯂꯣ
ꯍꯣꯏ ꯍꯣꯏ ꯇꯥꯕ꯭ꯔꯣ ꯍꯣꯏ ꯍꯣꯏ ꯇꯥꯏ ꯇꯥꯏ
ꯇꯥꯌꯦ ꯇꯥꯌꯦ ꯇꯥꯏꯌꯦ
ꯇꯥ ꯑꯗꯨ ꯂꯩ
ꯑ ꯀꯔꯤ ꯇꯧꯔꯤꯒꯦ ꯕ꯭ꯔꯣ ꯗꯤ ꯑ ꯑꯦꯁ ꯐꯥꯃꯨꯡꯗ ꯂꯩꯔꯤꯗ ꯀꯔꯤ ꯇꯧꯔꯤꯒꯦ ꯕ꯭ꯔꯣꯗꯤ ꯍꯣꯏ ꯐꯨꯃꯨꯡꯗ ꯂꯩ ꯌꯥ
ꯑꯩꯗꯤ ꯍꯧ ꯍꯧꯒꯠꯄꯗ ꯉꯥꯏꯔꯤꯗ
ꯑ ꯃꯦꯠꯁ ꯁꯤꯕ ꯋꯥꯔꯣ ꯍꯣꯏ ꯌꯦꯡꯉꯦ ꯌꯦꯡꯉꯦ ꯌꯦꯡꯉꯦ ꯍꯣꯏ
ꯑꯗ ꯅꯪ ꯀꯩꯇꯤꯅꯣ ꯁꯞꯄꯣꯔꯠ ꯇꯧꯋꯤꯗꯣ
ꯑꯦ ꯑꯩꯒꯤꯗꯤ ꯁꯞꯄꯣꯔꯠꯗꯤ ꯂꯩꯇ꯭ꯔꯦ ꯑꯩꯒꯤꯗꯤ ꯀꯥꯔꯕꯅꯤꯅ ꯃꯊꯪꯒꯤꯗ ꯁꯞꯄꯣꯔꯠ ꯇꯧꯔꯒꯦ
ꯑꯩꯒꯤꯗꯤ ꯄꯣꯔꯇꯨꯒꯜꯒꯤ ꯑꯣꯏꯔꯦ
ꯇꯥꯕ꯭ꯔꯣ
ꯍꯣꯏ ꯍꯣꯏ ꯇꯥꯏꯌꯦ ꯇꯥꯏꯦ ꯑꯠꯆꯥ ꯕ꯭ꯂꯣꯒꯤꯗꯨ ꯉꯁꯥꯏ ꯕꯦꯛꯒ꯭ꯔꯥꯎꯟ ꯑꯣꯏꯁꯨ ꯌꯥꯝ ꯊꯣꯛꯑꯦꯗ
ꯑꯗꯨ ꯅꯦꯠꯋꯥꯛ ꯈꯔ ꯐꯠꯇ꯭ꯔꯦ ꯍꯣꯏ
ꯍꯧꯖꯤꯛ ꯃꯅꯤꯡ ꯕꯦꯛꯒ꯭ꯔꯥꯎꯟꯒꯤ ꯅꯣꯁꯨ ꯌꯥꯝ ꯇꯥꯕꯀꯣ
ꯍꯣꯏ ꯍꯣꯏ
ꯕ꯭ꯔꯣꯗꯤ ꯀꯔꯝꯕ ꯁꯞꯄꯣꯔꯠ ꯇꯧꯕ
ꯑꯔꯖꯦꯟꯇꯤꯅꯥ ꯇꯧꯕꯅꯦꯗ
ꯑꯆꯥ ꯑꯆꯥ ꯀꯥꯔꯦꯅꯦ ꯑꯔꯖꯦꯟꯇꯤꯅꯥꯁꯨꯣ
ꯍꯣꯏ
ꯐꯖꯩ ꯐꯖꯩ ꯉꯁꯤ ꯃꯦꯠꯁꯦ ꯑꯗꯨꯝ ꯌꯦꯡꯕ ꯅꯨꯡꯉꯥꯏꯌꯦ
ꯍꯣꯏ
ꯎꯝ
ꯂꯩꯕ꯭ꯔꯣ ꯀꯃꯥꯏꯅ ꯂꯩꯒꯦ ꯔꯦꯟꯗ ꯂꯩꯕ꯭ꯔꯣ ꯌꯨꯝꯗ ꯂꯩꯕ꯭ꯔꯣ
ꯑꯩ ꯀꯩꯅꯣꯗ ꯂꯩꯌꯦ ꯃꯄꯥꯟꯂꯣꯝꯗ ꯂꯩꯌꯦ ꯑꯩꯗꯤ ꯑ ꯎꯝ ꯭ꯔꯣꯗꯦ
ꯁꯨꯇꯤ ꯌꯨꯝꯗ ꯍꯜꯂꯛꯑꯦ ꯍꯣꯁꯇꯦꯜ ꯂꯩꯒꯤ ꯌꯨꯝꯗ
ꯑꯆꯥ ꯑꯆꯥ ꯑ ꯀꯗꯥꯏꯗ ꯀꯣꯦꯖ ꯂ ꯅꯠꯇꯣ
ꯍꯣꯏ ꯇ꯭ꯔꯦꯅꯤꯡ ꯆ ꯂꯩꯅꯦ ꯍꯥꯏ
ꯎꯝꯣꯛ ꯅꯦꯠꯋꯛꯇꯣ ꯅꯨꯡꯉꯥꯏꯇꯦꯕ
ꯍꯣꯏ ꯃꯩ ꯃꯨꯠꯄꯩꯅꯦ
ꯑꯣ ꯑꯆꯥ ꯑꯆꯥ ꯀꯗꯥ ꯀꯗꯥꯏꯗꯅꯦꯕ ꯀꯣꯂꯦꯖꯁ
ꯀꯣꯂꯦꯖ ꯀꯣꯂꯦꯖ ꯃꯤꯡꯗꯤ ꯍꯥꯏꯔꯣꯏꯒꯦ ꯑꯗꯣ ꯕꯤ ꯇꯦꯛ ꯇꯝꯕꯅꯦ
ꯑꯣ ꯑꯣ ꯑꯣ ꯑꯣ ꯑꯣ ꯑ
ꯕ꯭ꯔꯣꯗꯤ ꯆꯍꯤ ꯀꯌꯥꯃꯨꯛ ꯁꯨꯔꯒꯦ
ꯑꯦ ꯑꯩꯈꯣꯏꯗꯤ ꯀꯩꯅꯣꯅꯦ ꯁꯤꯅꯤꯌꯔꯅꯦ
ꯑ ꯍ
ꯑꯩꯈꯣꯏ ꯑꯩꯒꯤ ꯀꯩꯅꯣ ꯂꯣꯏꯈꯤꯕꯗꯤ ꯇꯨ ꯊꯥꯎꯖꯟ ꯇ꯭ꯋꯦꯟꯇꯤ ꯋꯥꯟꯗ ꯂꯣꯏꯔꯕꯅꯦ ꯒ꯭ꯔꯦꯖꯨꯌꯦꯁꯟ ꯒ꯭ꯔꯦꯖꯨꯑꯌꯦꯁꯟ ꯒ꯭ꯔꯦꯖꯁꯟ ꯃꯥꯁꯇꯔꯅ ꯇꯨ ꯊꯥꯎꯖꯟ ꯇ꯭ꯋꯦꯟꯇꯤ ꯊ꯭ꯔꯤꯗ ꯍ
ꯀꯩ ꯀꯩ ꯊꯕꯛ ꯇꯧꯔꯤꯒꯦ ꯌꯨꯝꯗ ꯑꯗꯨꯝ ꯐ꯭ꯔꯤ ꯂꯩꯔꯣ ꯊꯕ
ꯕ꯭ꯔꯣ ꯑꯩ ꯀꯩꯅꯣ ꯑꯗꯨꯝ ꯇꯧꯔꯤ ꯄ꯭ꯔꯥꯏꯚꯦꯠꯀꯤ ꯑꯣꯖꯥ ꯃꯆꯥ ꯑꯃ ꯑꯗꯨꯝ ꯇꯧꯔ ꯂꯩꯔꯦ
ꯐꯩꯗ ꯑꯗꯨꯝ ꯇꯧꯕꯗ ꯊꯕꯛꯇꯤ ꯊꯕꯛ ꯉꯥꯛꯇꯅꯤ
ꯊꯕꯛꯇꯤ ꯊꯕꯛ ꯉꯥꯛꯛꯇꯅꯦ ꯑꯗꯨꯕꯨ ꯁꯦꯟꯇ꯭ꯔꯦꯜꯒꯤꯗꯤ ꯐꯪꯕ ꯉꯝꯗ꯭ꯔꯦꯅꯦ ꯏꯁ꯭ꯇꯦꯠꯀ ꯁꯦꯟꯇ꯭ꯔꯦꯜꯒꯤꯗꯤ
ꯍꯣꯏ ꯋꯥꯕꯅꯦ ꯊꯥ ꯊꯥ ꯅꯠꯇꯦ ꯑꯗꯨꯒꯨꯝꯕ ꯊꯕꯛꯇꯨꯗꯤ ꯆꯪꯉꯦ ꯍꯥꯏꯔꯗꯤ
ꯎꯝꯇꯕꯨ ꯆꯍꯤꯅꯤ ꯑꯍꯨꯝꯗꯤ ꯀꯟꯅ ꯈꯔ ꯍꯣꯠꯅꯈꯤꯒꯦ ꯐꯪꯕ ꯐꯪꯗꯕ ꯈꯪꯗ꯭ꯔꯦ꯫
ꯍꯣꯏ ꯐꯪꯅꯤꯗ ꯅꯪꯅ ꯐꯖꯅ ꯍꯣꯠꯅꯔꯗꯤ꯫
ꯍꯣꯏꯅꯦ ꯀꯪꯗ꯭ꯔꯦ꯫ ꯕ꯭ꯔꯣꯗꯦ ꯍꯟꯗꯛꯅ ꯂꯣꯏꯈꯔꯣ ꯅꯠꯇ꯭ꯔꯒ ꯋꯥꯠꯂꯤꯕ꯭ꯔꯣ
ꯆꯍꯤ ꯑꯃ ꯋꯥꯠꯂꯤꯌꯦ ꯍꯟꯗꯛ ꯑꯁꯤꯒꯨꯝꯕ ꯃꯇꯝꯗ ꯂꯣꯏꯗꯣꯏꯅꯦ ꯃꯊꯪ ꯆꯍꯤ꯫
ꯁꯤꯛꯁ ꯑꯣꯏꯒꯦꯔꯥ ꯑꯩꯠ ꯑꯣꯏꯒꯦꯔꯥ
ꯑꯩꯠ ꯁꯨꯗꯣꯏꯕ ꯑꯩ ꯍꯧꯖꯤꯛ ꯁꯤꯛꯁ ꯂꯣꯏꯔꯦꯕ
ꯑꯆꯥꯥ ꯍꯟꯗꯛꯇꯤ ꯆꯍꯤ ꯃꯔꯤ ꯑꯣꯏꯔꯦꯅꯀꯣ ꯀꯩꯅꯣꯁꯦ꯫
ꯑꯩꯣꯏ ꯆꯍꯤ ꯃꯔꯤ ꯑꯣꯏꯌꯦ꯫
ꯑꯣ ꯑꯍꯧ ꯀꯩꯅꯣ ꯁꯤꯛꯁꯇꯁꯨ ꯂꯩꯕ ꯌꯥꯕ ꯅꯠꯇ꯭ꯔꯣ ꯌꯥꯕꯗ
ꯎꯝ ꯌꯥꯗꯦꯍꯦ ꯑꯁꯤ ꯇ꯭ꯔꯦꯟꯅꯤꯡꯗꯤ꯫ ꯑꯇꯣꯞꯄ ꯖꯤꯦꯅꯦꯔꯦꯜ ꯂꯥꯏꯟꯗꯤ ꯌꯥꯕ ꯃꯥꯜꯂꯦ꯫
ꯑꯣ ꯑꯣ ꯑ ꯐꯩꯦ ꯐꯩ ꯕ꯭ꯔꯣꯒꯤ ꯂꯥꯏꯟꯁꯨ ꯌꯥꯝ ꯐꯕ ꯂꯥꯏꯅꯦ꯫
ꯌꯥꯝꯅꯗꯤ ꯐꯩ ꯍꯣꯏ ꯏꯁꯥ ꯏꯁꯥꯗ ꯂꯩ꯫ ꯑꯣꯈꯅꯕꯣ ꯍꯅ ꯗꯕ
ꯍꯣꯏ ꯍꯣꯏ
ꯑꯗ ꯑꯩꯒꯤꯗꯤ ꯈꯔ ꯋꯥꯏꯑꯦ ꯂꯥꯏꯔꯤꯛ ꯈꯔ ꯄꯥꯕꯩ
ꯎꯝ ꯍꯥ ꯑ ꯂꯔꯤꯛ ꯍꯩꯕ ꯍꯩꯇꯕꯒꯤ ꯋꯥ ꯅꯠꯇꯦꯗ ꯁꯤꯗꯤ ꯀꯟꯁꯤꯁꯇꯦꯟꯁꯤ ꯍꯣꯠꯅꯕ ꯍꯥꯏꯕꯇꯥꯥꯔꯦꯅꯦ꯫ ꯑꯗꯅꯦ ꯎꯝ ꯇꯣꯞꯄꯔꯅ ꯇꯣꯞꯄꯔꯅ ꯊꯕꯛ ꯐꯪꯉꯦ ꯍꯥꯏꯕ ꯅꯠꯇꯦꯕ ꯀꯟꯁꯤꯁꯇꯦꯟꯁꯤ ꯈꯛ ꯇꯥꯑꯣ ꯍꯥꯏꯕ ꯍꯥꯔꯠ ꯋꯥꯔꯛ ꯇꯧꯕ ꯑꯩꯈꯣꯏꯅ ꯐꯪꯕꯅꯤꯅ ꯊꯕꯛꯇꯤ꯫
ꯍꯣꯏ
ꯍꯟꯗꯛꯇꯤ ꯑꯗꯨꯗꯤ ꯕ꯭ꯔꯣꯗꯤ ꯐꯨꯠꯕꯣꯜꯒꯝꯗꯤ ꯁꯅꯥꯕ꯭ꯔꯣ
ꯐꯨꯠꯕꯣꯜ ꯍꯣꯏ ꯌꯨꯝꯗ ꯃꯔꯥꯡ ꯃꯔꯥꯡꯅ ꯑꯗꯨꯝ ꯁꯥꯟꯅꯩ ꯍꯣꯁꯇꯦꯜꯗꯁꯨ ꯁꯥꯟꯅꯩ ꯌꯥꯝ ꯍꯥꯏꯕꯗꯤ ꯑꯣꯏꯗꯦ ꯑꯗꯨꯝ ꯁꯥꯟꯅꯩ ꯍꯣꯏ ꯆꯅ ꯇꯗꯤ
ꯑꯆꯥ ꯑꯆꯥ ꯐꯩꯌꯦ ꯐꯩꯌꯦ꯫ ꯑꯦ ꯑꯩꯗꯤ ꯌꯥꯝ ꯁꯨꯅꯥꯔꯝꯃꯦ ꯐꯨꯠꯕꯣꯜꯗ ꯐꯨꯠꯕꯣꯜ ꯑꯩꯗꯤ ꯏꯁꯄꯣꯔꯠꯁꯦ ꯑꯌꯥꯝꯕ ꯂꯣꯏ ꯁꯅꯥꯏꯗ ꯁꯝꯗꯤ ꯅꯨꯄꯥ ꯑꯣꯏꯕꯅꯤꯅ ꯈꯔ ꯈꯔꯗꯤ ꯑꯗꯨꯝ ꯍꯩꯌꯦ꯫
ꯑ ꯌꯥꯝ ꯍꯩꯕꯨꯗꯤ ꯑꯣꯏꯗꯦꯕ ꯑꯗꯨꯝ ꯁꯥꯟꯅꯗꯩ ꯁꯤꯟꯅꯩꯌꯦꯕ
ꯍꯣꯏ ꯑꯗꯨ ꯃꯦꯟ ꯏꯟꯇ꯭ꯔꯦꯁꯇꯤ ꯐꯨꯠꯕꯣꯜ ꯑꯣꯏꯔꯦ꯫
ꯍꯣꯏ ꯍꯩꯕꯒꯤ ꯅꯠꯇꯕ ꯌꯥꯝ ꯍꯩꯕꯒꯤ ꯅꯠꯇꯕ ꯑꯗꯨꯝ ꯁꯥꯟꯅꯅꯤꯡꯉꯤꯗꯅ ꯀꯣ
ꯍꯣꯏ ꯍꯣꯏ꯫
ꯑꯗꯨꯒꯨꯝꯅꯤ꯫
ꯎꯝ ꯕ꯭ꯔꯣ ꯑꯩꯈꯣꯏꯗꯤ ꯍꯩꯗꯤ ꯍꯩꯌꯦ ꯑꯗꯨꯕꯨ ꯑꯩꯈꯣꯏ ꯃꯇꯝꯗ ꯀꯩꯅꯣꯒꯨꯝꯕ ꯀ꯭ꯂꯕꯀꯨꯝꯕ ꯌꯥꯝ ꯂꯩꯔꯝꯗꯦ ꯑꯗꯨꯒꯤ ꯏꯄꯥꯏ ꯂꯩꯇꯕꯤꯒꯤꯅꯦ꯫
ꯕ꯭ꯔꯣ ꯕ꯭ꯔꯣ ꯕ꯭ꯔꯣꯒꯤ ꯅꯦꯋꯇꯨ ꯈꯔ ꯌꯥꯗ꯭ꯔꯦ ꯑꯃꯨꯛꯀ ꯇꯥꯗ꯭ꯔꯦ꯫
ꯍꯣꯏ ꯅꯦꯋꯥꯛꯁꯦ ꯈꯔ ꯁꯥꯊꯤꯔꯦꯅꯦ꯫
ꯎꯝ ꯈꯨꯟ ꯈꯨꯟ ꯈꯨꯟꯂꯣꯝꯗ ꯂꯩꯕꯗꯂꯣ
ꯍꯣꯏ ꯃꯩꯗꯣ ꯍꯧꯖꯤꯛ ꯈꯤꯛꯇ ꯑꯃꯨꯛ ꯂꯥꯛꯑꯦꯕ ꯋꯥꯏ ꯐꯥꯏꯗꯣ
ꯑꯣ ꯑꯣ ꯑꯆꯥ ꯑꯠꯆꯥꯆꯥ ꯈꯨꯟꯗꯤ ꯆꯞ ꯆꯥꯕ ꯍꯥꯏꯗ꯭ꯔꯁꯨ ꯑꯁꯤ ꯂꯩꯑꯦ ꯑꯁꯤ ꯂꯩꯑ ꯍꯥꯏꯕꯗꯨ ꯍꯥꯏꯔꯣꯅꯦ ꯑꯩ ꯈꯪꯒꯗ꯭ꯔꯣ
ꯑꯣ ꯑꯩꯈꯣꯏ ꯈꯔꯔꯑꯣ ꯑꯣ ꯆꯤꯡꯁꯨ ꯑꯣꯏꯗꯦ ꯇꯝꯁꯨ ꯑꯣꯏꯗꯦ ꯇꯝꯒꯤ ꯊꯕꯛ ꯇꯧꯋꯤ ꯃꯇꯝꯗ ꯂꯩꯕꯗꯤ ꯆꯝꯅꯩ ꯆꯤꯡꯗꯤ ꯌꯥꯝ ꯑꯣꯏꯗꯦ
ꯎꯝ ꯑꯗꯨꯗꯤ ꯃꯊꯛꯂꯣꯝꯗ ꯑꯣꯏꯕꯖꯠꯂꯣ
ꯍꯣꯏ ꯌꯥꯝꯅꯁꯨ ꯂꯥꯞꯄ ꯅꯠꯇꯦ ꯀꯤꯂꯣꯃꯤꯇꯔ ꯇꯔꯥꯃꯉꯥꯒꯨꯝꯕꯗꯤ ꯆꯠꯂꯦ ꯑꯗꯨꯗ ꯃꯦꯟ ꯇꯥꯎꯟꯗꯒꯤ ꯃꯅꯤꯄꯨꯔ
ꯑꯣ ꯀꯤꯂꯣꯗꯨꯗꯤ ꯈꯪꯉꯔꯣꯏꯍꯦ ꯑꯃꯨꯛꯀ ꯀꯤꯂꯣꯃꯤꯇꯔ ꯇꯔꯥꯃꯉꯥ ꯄ꯭ꯔꯣꯖꯦꯛꯀꯨꯝꯕ ꯂꯩꯕ ꯆꯠꯂꯣ ꯅꯣꯏ ꯂꯩꯐꯝꯁꯦ
ꯑꯥ ꯑꯗꯨꯋꯥꯏ ꯅꯠꯇꯦ ꯇꯣꯡꯉꯥꯜꯂꯦ
ꯑꯣ ꯑꯆꯥ ꯑꯠꯆꯥ
ꯑꯩ ꯑꯗꯨꯗꯤ ꯂꯥꯞꯄꯦꯍꯦ ꯑꯃꯨꯛ ꯑꯩꯈꯣꯏ ꯈꯨꯟꯗꯒꯤ ꯌꯥꯝ ꯂꯥꯞꯄꯦ ꯑꯗꯨ ꯃꯐꯝꯒꯨꯝꯕꯗꯤ
ꯑꯣ ꯑꯣ ꯑꯆꯥ ꯑꯆꯥ ꯑꯆꯥ ꯑꯆꯥ ꯈꯪꯗ꯭ꯔꯦ ꯑꯗꯨꯗꯤ ꯑꯩ ꯆꯞ ꯆꯥꯕꯗꯤ ꯍꯥꯏꯕ ꯉꯝꯔꯣꯏ
ꯍꯣꯏ
ꯅꯪꯅ ꯑꯗꯨꯝ ꯍꯣꯔꯦꯟꯅ ꯍꯥꯏꯔꯛꯇ꯭ꯔꯗꯤ ꯈꯪꯗꯤ ꯈꯪꯉꯅꯤ ꯑꯗꯨꯕꯨ ꯇꯔꯥꯃꯉꯥ ꯉꯥꯛꯇ ꯍꯥꯏꯔꯗꯤ ꯆꯞ ꯆꯥꯕ ꯍꯥꯏꯕ ꯉꯝꯗ꯭ꯔꯦ ꯀ꯭ꯔꯤ ꯀ꯭ꯔꯤ ꯇꯧꯅꯤ ꯑꯗꯣ ꯍꯟꯗꯛꯇꯤ ꯚꯦꯀꯦꯁꯟꯁꯤꯗꯤ ꯎꯟ